ꯍꯜꯂꯣ
ꯇꯥꯔꯕ ꯃꯥꯂꯦꯀꯣ
ꯇꯥꯌꯦ ꯇꯥꯏꯌꯦ
ꯑꯣ ꯑꯗꯨꯗꯤ ꯂꯤꯕ ꯌꯥꯔꯦ ꯋꯥꯏ ꯀꯩ ꯋꯥꯔꯤ ꯂꯤꯁꯤꯒꯦ
ꯂꯤꯅꯔ ꯂꯣꯏꯔꯦ ꯑꯗꯨꯝꯥꯡ ꯑꯉꯥꯡꯕꯨ ꯉꯥꯡꯉꯗꯤ ꯌꯥꯕ ꯅꯠꯇ꯭ꯔꯣ
ꯍ ꯌꯥꯏꯗ ꯄ ꯉꯥꯡꯗ ꯉꯥꯡꯉꯣꯏꯕ ꯑꯃ
ꯍꯨꯏꯗꯤꯦ ꯈꯔ ꯈꯔ ꯈꯣꯡꯉꯦ ꯑꯃꯨꯛ ꯌꯥꯔꯣꯏꯗꯣꯏꯔꯥ ꯈꯥꯡꯗꯦ
ꯑꯩꯒꯤꯔ
ꯁꯠꯇ ꯍꯥꯏ ꯑꯩꯒꯤ
ꯁꯤ ꯌꯥꯔꯤꯁꯦ ꯀꯃꯥꯏꯅ ꯊꯣꯛꯏꯅꯣ ꯑꯩꯁꯦ
ꯀꯃꯥꯏꯅ ꯊꯣꯛꯏꯅꯣꯗꯤ
ꯅꯪ ꯍꯧꯖꯤꯛ ꯃꯈꯣꯡ ꯈꯤꯇꯪ ꯁꯣꯛꯑꯦ ꯍꯥꯏꯕꯗꯨꯗ
ꯍꯨꯏ ꯈꯣꯡꯕ ꯇꯥꯕ ꯂꯥꯝꯅ
ꯑꯣ ꯑꯩꯗꯤ ꯇꯥꯗꯌꯦ
ꯅꯪ ꯀꯅꯥ ꯅ ꯑꯣꯔꯁꯅ ꯅꯒ ꯖꯤꯀꯥ ꯄꯥ ꯃꯦꯟꯒꯤ
ꯀꯅꯥꯝ ꯁꯥꯟꯅꯗꯦꯗꯤ ꯃꯦꯝ ꯃꯥꯁ ꯗꯤꯄꯥꯔꯠꯃꯦꯟꯒ ꯂꯥꯏꯔꯤ ꯗꯤꯄꯥꯔꯠꯃꯦꯟꯒꯤ ꯃꯩ ꯆꯠꯄ ꯋꯥꯔꯤ ꯑꯃ ꯂꯤꯒꯦ
ꯊꯦꯡꯒꯤꯗꯤ ꯅꯪꯅ ꯂꯤꯒꯗꯕꯅꯤꯀꯣ
ꯎꯝ ꯑꯩꯁꯨ ꯑꯗꯨꯝ ꯄꯀꯥꯟ ꯈꯥꯡꯉꯛꯀꯦ ꯅꯪꯅ ꯂꯤꯗꯣ ꯑꯧ ꯑꯧ ꯑꯅ
ꯑꯗ ꯅꯪꯅ ꯌꯥꯝ ꯉꯥꯡꯒꯗꯕꯅꯦ ꯍꯥꯏꯕ ꯁꯤꯁꯦ ꯑꯩꯗꯤ ꯈꯨꯝꯕ ꯈꯛꯇꯅꯦ ꯍꯥꯏꯕ
ꯑꯁ ꯑ ꯑꯗꯨꯗꯤ ꯀꯃꯥꯏꯅ ꯇꯧꯅꯤ ꯀꯔꯤ ꯂꯤꯅꯦ ꯑꯗꯨꯗꯤ
ꯃꯣꯏꯒꯤ ꯀꯩꯅꯣꯗꯣꯍꯦ ꯀ꯭ꯋꯥꯀꯩꯊꯦꯜꯒꯤ ꯑꯉꯥꯡꯗꯣ
ꯑ
ꯈꯪꯕ꯭ꯔꯥ ꯑꯗꯨ ꯑꯃ ꯑꯃꯃꯨꯛ ꯀꯣꯏꯅꯈ꯭ꯔꯕ ꯃꯥꯜꯂꯦ ꯅꯍꯥꯟ ꯑꯩꯅ ꯀꯝꯄ꯭ꯌꯨꯇꯔꯒꯤ ꯀꯣꯆꯤꯡ ꯍꯜꯂꯛꯄꯗ ꯊꯦꯡꯅꯩ ꯑꯃ ꯅꯨꯄꯤ ꯑꯃ
ꯑꯁ ꯀꯥꯏ ꯂꯩꯅꯤꯗꯨꯅꯃ
ꯈꯪꯗ꯭ꯔꯥ ꯁꯒꯣꯜꯕꯥꯡꯒꯤꯗꯨꯁꯨꯅꯦ ꯅꯦꯍꯥꯗ ꯑꯦꯇꯦꯛ ꯀꯟꯅ ꯇꯧꯔꯤꯕꯅꯦ
ꯁꯒꯣꯜꯕꯟꯒꯤꯗꯨꯅ ꯃꯥꯒꯤ ꯒꯣꯜ ꯃꯦꯗꯂꯤꯁꯇꯨꯗꯤ
ꯈꯪꯗꯦ ꯑꯗꯨꯁꯨ ꯀꯣꯏꯅꯔꯤꯕ ꯃꯥꯜꯂꯦ ꯂꯥꯏꯔꯤꯛꯀ ꯇꯥꯛꯄꯤꯌꯨꯒ ꯍꯥꯏꯌꯦꯦ ꯍꯥꯏꯕꯅꯤ ꯌꯥꯝꯅ
ꯄꯜꯂꯦ ꯌꯥꯝꯅ ꯃꯣꯏꯁꯤꯡꯁꯦ ꯀꯃꯥꯏꯅ ꯇꯧꯅꯤ
ꯈꯪꯅꯗꯨꯅꯍꯥꯛꯁꯦ
ꯅꯪꯒꯤꯅꯦꯍꯥ ꯂꯩꯖꯕꯗ
ꯑꯗꯨꯅꯤ
ꯈꯪ ꯈꯪ ꯃꯌꯥꯝ ꯊ ꯀꯠꯆꯥꯏꯌꯦ ꯃꯣꯏ ꯑꯣꯏꯕ ꯊꯥꯖꯕ ꯃꯤꯅꯠ ꯇꯜꯦ ꯄꯅꯤꯖꯅ ꯀꯝꯗꯧ ꯏꯖꯥꯅꯣ ꯃꯔꯔꯛ ꯇꯨꯗ
ꯈꯪꯗꯦ ꯋꯥꯔꯤꯒ ꯁꯥꯟꯅꯈꯤꯗ꯭ꯔꯦꯗ ꯑꯩꯈꯣꯏꯗꯤ
ꯀꯔꯤꯗꯤ ꯌꯥꯝ ꯅꯣꯛꯅꯤꯡꯉꯦ ꯍꯥꯏꯕ ꯔꯥꯥꯁ ꯀꯣꯏꯁꯟꯗꯅ ꯍꯈꯣꯏꯗꯤ ꯋꯥꯔꯤ ꯁ ꯅꯗ꯭ꯔꯣ
ꯔꯥꯁ ꯄꯔꯤꯁꯅꯤꯌꯦ ꯑꯗꯣ ꯃꯥꯁꯨ ꯊꯕꯛ ꯆꯤꯟꯕꯅꯤꯅꯀꯣ
ꯔꯥꯁ ꯃꯥꯗꯤꯅꯦ ꯊꯥꯗꯣꯛꯔꯝꯅꯤꯗ
ꯈꯪꯗꯦ
ꯍꯪꯗꯦ ꯊꯥꯗꯦꯗ ꯀꯗꯥꯏꯗꯒꯤꯩ ꯌꯦꯠꯅꯕꯤꯕ ꯁꯣꯝꯗ ꯥꯏ ꯇ꯭ꯔꯥꯟꯁꯂꯁꯟ ꯀꯣꯉ ꯔ ꯑꯩꯈꯣꯏꯅ ꯌꯥꯎꯗꯤ ꯌꯥꯎꯋꯦꯕ ꯊꯥꯏꯅ ꯁꯥꯔ ꯁꯨꯔ ꯃꯪꯒꯣꯜꯅ ꯇ꯭ꯔꯥꯟꯁꯂꯦꯁꯟ ꯂꯧꯕꯗꯣ ꯐꯖꯅ ꯇꯥꯛꯄꯤꯈꯤꯗꯕ ꯃꯥꯅ ꯑꯗꯨꯒꯅꯦ ꯑꯁ ꯅꯣꯏꯒꯨꯝꯕꯅꯀ ꯇꯧꯔꯅꯤꯕꯦꯝꯃ ꯇ꯭ꯔꯥꯟꯂꯦꯛꯁꯟꯁꯦ ꯆꯪ ꯄꯨꯔꯥ ꯑꯦꯗꯤꯛ ꯆꯨꯕꯩ ꯇꯥꯏꯞ ꯇꯧꯋꯦ ꯈꯪꯕ꯭ꯔꯥꯅ ꯇ꯭ꯔꯥꯟꯁꯂꯦꯁꯟꯁꯦ ꯀ꯭ꯂꯥꯁ ꯐꯖꯅ ꯌꯥꯎꯔꯗꯤꯀꯣ ꯑꯗꯩꯗꯤ ꯃꯣꯏ ꯁꯤ ꯂꯣꯏꯕ ꯑꯗꯨꯝ ꯎꯝ ꯐꯔꯈꯅ ꯍꯥꯏꯕ ꯍꯣꯏ ꯅꯣꯏ ꯊꯕꯛꯀꯤꯅ ꯀꯧꯕꯒꯗꯤ ꯍꯣꯏ ꯍꯥꯏ ꯀꯣꯔꯠꯀꯤ ꯀꯩꯀꯥ ꯀꯧꯕ ꯑꯗꯨ ꯀꯧꯕꯗꯨ ꯅꯣꯏꯩꯅ ꯊꯥꯖꯤꯟꯒꯦ ꯍꯥꯏꯔꯒꯗꯤ ꯑꯗꯨꯝ ꯊꯥꯖꯤꯜꯂꯣ ꯑꯗꯨꯒ ꯁꯨꯃꯥꯏꯅ ꯑꯩꯈꯣꯏ ꯄꯥꯔꯠ ꯇꯥꯏꯝ ꯑꯣꯏꯅ ꯇꯧꯕꯩ ꯃꯣꯏ ꯅꯣꯏꯅꯕꯨ ꯇ꯭ꯔꯥꯟꯁꯂꯦꯠ ꯐꯖꯅ ꯍꯥꯏꯗꯤ ꯊꯤꯑꯣꯔꯤ ꯌꯥꯎꯗꯗꯤ ꯌꯥꯗꯦꯗꯅ ꯏꯪꯂꯤꯁ ꯍꯩꯔꯦ ꯍꯥꯏꯔꯒ ꯑꯗꯨ ꯊꯤꯌꯑꯣꯔꯤꯁꯤ ꯐꯖꯅ ꯈꯪꯉꯣ ꯄ꯭ꯔꯦꯛꯇꯤꯁ ꯑꯣꯏꯅ ꯇꯧꯃꯤꯟꯅꯔꯒ ꯎꯝ ꯇꯧꯁꯦꯅ ꯃꯣꯏ ꯊꯤꯑꯣꯣꯔꯤꯗꯣ ꯌꯥꯝ ꯐꯖꯅ ꯇꯥꯛꯑꯦꯕ ꯃꯣꯏꯅ ꯏꯪꯂꯤꯁꯀꯤ ꯑꯣꯖꯥ ꯃꯣꯏꯅ ꯏꯪꯂꯤꯁꯀꯤ ꯑꯣꯖꯥꯁꯨꯥꯏ ꯏꯪꯂꯤꯁꯀꯤ ꯑꯣꯖꯥ ꯌꯥꯝ ꯐꯩꯕ ꯑꯃ ꯁꯛꯀꯥꯏꯥꯏꯗꯤ ꯑꯩꯈꯣꯏꯒꯤ ꯁꯤꯡꯗꯣ ꯑꯣꯏꯔꯝꯃꯤ
ꯂꯩꯕꯅꯤ ꯑꯃꯅꯤ ꯂꯩꯕꯅꯤ ꯃꯣꯏꯒꯤ
ꯃꯣꯏꯒꯤ ꯑꯃꯅꯤꯁꯦ ꯍꯣꯏ ꯂꯩꯗꯤ ꯂꯩꯔꯕ ꯑꯩꯈꯣꯏꯅ ꯊꯦꯡꯅꯕꯁꯤꯅ ꯑꯩꯈꯣꯏꯅ ꯊꯦꯡꯅꯔꯤꯁꯤꯅꯅꯦ ꯈꯔ ꯈꯔ ꯅꯍꯥ ꯑꯣꯏꯕꯁꯤꯡꯗꯨꯕꯨꯗꯤ ꯉꯥꯛꯇꯅꯦꯕ ꯑꯍꯜ ꯑꯣꯏꯕꯕꯨꯗꯤ ꯑꯝꯇ ꯆꯪꯗꯦꯕ ꯑꯣ
ꯂꯩꯕꯅꯤ ꯍꯧꯖꯤꯛ ꯑꯩꯈꯣꯏ ꯍꯧꯖꯤꯛ ꯂꯥꯛꯏꯁꯨ ꯁꯨꯃꯥꯏꯅꯁꯨ ꯂꯥꯛꯑꯝꯒꯅꯤ ꯃꯣꯏꯁꯨ
ꯎꯝ ꯍꯥꯏꯗꯤ ꯊꯕꯛ ꯍꯥꯏꯗꯤ ꯀꯩꯅꯣꯅꯤꯍꯦ ꯊꯕꯛ ꯑꯩꯈꯣꯏꯒꯤ ꯑꯥꯔꯇꯤꯀꯜ ꯍꯟꯗꯣꯛꯀꯗꯕ ꯑꯗꯩꯗꯤ ꯁꯥꯏꯟꯇꯤꯐꯤꯛꯀꯤ ꯑꯗꯩ ꯂꯤꯒꯦꯜꯒꯤ ꯇ꯭ꯔꯥꯟꯁꯂꯦꯛꯁꯟ ꯃꯌꯥꯝ ꯃꯣꯏꯗ ꯃꯌꯥꯝ ꯂꯩ ꯍꯥꯏꯕ ꯍꯥꯏꯗꯤ ꯍꯟꯗꯣꯛꯄꯤꯌꯣꯅ ꯑꯗꯨ ꯊꯝꯕꯗꯣ ꯍꯟꯗꯣꯛ ꯄꯤꯅꯕ ꯃꯤ ꯋꯥꯠ
ꯋꯥꯄ
ꯑꯗꯨꯗꯣ ꯇꯧꯃꯤꯟꯅꯁꯦ ꯃꯣꯏꯒ ꯇꯧꯁꯦ ꯍꯥꯏꯌꯦꯕꯀꯣ ꯑꯗꯒꯤ ꯈꯪꯗꯦ ꯌꯥꯝ ꯐꯖꯅ ꯇꯥꯛꯑꯦꯕꯦꯝꯃ ꯊꯤꯌꯣꯔꯤ ꯉꯥꯛꯇ ꯑꯩꯗꯒꯤ ꯍꯧꯖꯤꯛ ꯑꯩꯈꯣꯏ ꯃꯃꯥꯡꯗꯅ ꯐꯥꯔꯁ ꯁꯦꯃꯤꯁꯇꯔꯗꯅ ꯏꯁꯇꯣꯔꯤ ꯑꯗꯩꯗꯒꯤ ꯀꯩꯀꯥ ꯍꯜꯂꯦꯕꯀꯣ ꯀꯣ ꯑꯗꯨꯅꯪ ꯈꯤꯇꯪ ꯂꯥꯏꯔꯝꯃꯤꯅꯦꯕ ꯄꯣꯏꯝ ꯍꯟꯕꯁꯤꯗꯗꯤ ꯄꯨꯡꯆꯥꯏ ꯆꯥꯏꯔꯦ ꯍꯥꯏꯕ ꯁꯤ ꯇ ꯍꯣꯏ
ꯃꯥꯒꯤ ꯗꯤꯒ꯭ꯔꯤ ꯑꯣꯐ ꯀꯩꯅꯣꯒꯗꯣ
ꯑꯁ ꯄꯣꯏꯝ ꯍꯟꯕꯁꯤꯗꯅꯦ ꯄꯣꯏ ꯍꯥꯏꯗꯤ ꯋꯥꯈꯜꯗꯅ ꯍꯥꯏꯗꯤ ꯃꯤ ꯑꯩꯈꯣꯏ ꯂꯤꯇꯔꯦꯆꯔꯁꯦ ꯃꯅꯤꯄꯨꯔꯤ ꯂꯤꯇꯔꯦꯆꯔꯁꯦ ꯏꯪꯂꯤꯁꯀ ꯌꯥꯝ ꯍꯅ ꯈꯦꯠꯅꯩꯗꯅ ꯑꯗꯨꯅ ꯃꯅꯤꯄꯨꯔꯤꯒꯤ ꯑꯩꯈꯣꯏꯅ ꯁꯍꯤꯇ꯭ꯌꯥꯁꯦ ꯑ ꯏꯪꯂꯤꯁꯇ ꯍꯜꯂꯛꯄꯗꯗꯤ ꯂꯤꯇꯔꯦꯜꯗ ꯍꯟꯕ ꯌꯥꯗꯕꯅꯤꯅ ꯄꯨꯡ ꯆꯥꯏ ꯆꯥꯏꯔꯦ ꯁꯦꯟꯁꯇ ꯍꯜꯂꯦ ꯑꯃꯨꯛ ꯄꯣꯏꯦꯝꯗꯨꯒꯤ ꯃꯥꯥꯏ ꯁꯦꯟꯁꯇꯣ ꯃꯥꯡꯉꯦꯗꯅ ꯑꯗꯨꯅ ꯀꯣꯀ ꯆꯥꯛ ꯆꯥꯛꯄꯤꯤꯅꯤ ꯍꯧꯖꯤꯛ ꯇꯧꯔꯤꯁꯦ ꯀꯣꯛꯀꯟ ꯗ
ꯃꯥꯔꯛ ꯃꯥꯔꯛꯇꯤ ꯀꯃꯥꯏꯅ ꯃꯥꯔꯛ ꯁꯚꯦꯟꯇꯤ ꯑꯗꯨꯝ ꯑꯣꯏꯕ꯭ꯔꯥ
ꯐꯨꯜ ꯃꯥꯔꯛ ꯁꯚꯦꯟꯇꯤ ꯑꯗꯨꯝ ꯑꯣꯏꯌꯦ ꯊꯥꯔꯇꯤ ꯃ ꯀꯩꯅꯣ ꯑ ꯑꯁꯥꯏꯟꯃꯦꯟ ꯇꯧꯋꯦꯕꯀꯣ ꯑꯗꯨꯒ ꯄꯦꯄꯔ ꯑꯃꯅ ꯄ꯭ꯔꯣꯖꯦꯛꯀꯤ ꯑꯣꯏꯌꯦ ꯕꯥꯏꯕꯥ ꯄ꯭ꯔꯖꯦꯟꯇꯦꯁꯟꯒ ꯇꯧꯋꯦ ꯄ꯭ꯔꯖꯦꯟꯇꯦꯁꯟ ꯄꯤꯔꯦꯗꯅ ꯑꯗꯨꯒ ꯑꯦꯛꯁꯇꯔꯅꯦꯜ ꯂꯥꯛꯑꯦ ꯑꯗꯨꯅ ꯑꯃꯨꯛ ꯀꯣꯏꯁꯟ ꯍꯪꯗꯣꯏꯕ
ꯀꯃꯥꯏꯅ ꯇꯧꯋꯤꯗꯗꯤ
ꯑꯁ ꯑ ꯑꯗꯨꯝ ꯇꯧꯈ꯭ꯔꯦ
ꯉꯝꯅ ꯉꯝꯅꯕ
ꯉꯝꯅ ꯉꯝꯅꯕ ꯑꯗꯨꯝ ꯁꯤꯒ ꯇ ꯑꯣꯏꯌꯦꯒ
ꯀꯣ
ꯎꯝ ꯇꯃ ꯇꯝꯃꯅꯤ ꯉꯝꯗ ꯉꯝꯂꯝꯕ ꯅꯪꯗꯤ ꯀꯩꯅꯣꯗꯨꯗꯤ ꯁꯥꯏꯀꯣꯂꯣꯖꯤꯒꯤꯗꯣ ꯑꯦꯛꯖꯥꯝ ꯇꯧꯕ꯭ꯔꯕꯣ
ꯇꯝꯕ ꯐꯪꯗ꯭ꯔꯦ ꯃꯤ ꯐꯣꯝ ꯊꯥꯖꯤꯜꯂꯨꯔꯒ ꯆꯌꯣꯜ ꯑꯃꯃꯨꯛ ꯐꯥꯔꯥꯟꯅ ꯇ
ꯀꯩ ꯍꯥꯏꯔꯛꯏꯅꯣꯕ ꯍꯜꯂꯣ ꯍꯂꯣ ꯇꯥꯒꯔꯦ ꯍꯜꯂꯣ ꯄꯅꯟ ꯇꯥꯒꯗ꯭ꯔꯤ ꯀꯩꯅꯦ